ꯑꯥ ꯍꯜꯂꯣ ꯀꯔꯤ ꯇꯧꯕ꯭ꯔꯣ?
ꯑꯗꯨꯝ ꯂꯩꯌꯦ ꯅꯪꯗꯤ꯫
ꯑ ꯑꯩꯁꯨ ꯍꯧꯖꯤꯛ ꯍꯣꯏ ꯍꯧꯖꯤꯛꯃꯛ ꯂꯥꯛꯑꯦ꯫
ꯑꯣ ꯀꯥꯏ ꯆꯠꯂꯤꯅꯣ ꯊꯕꯛ ꯆꯠꯄ꯭ꯔꯣ?
ꯎꯝ ꯊꯕꯛ ꯆꯠꯇꯦ ꯑꯈꯣꯏꯗꯨ ꯎꯝ ꯀꯩꯅꯣ ꯊꯤꯕ ꯆꯠꯄ ꯉꯁꯤ ꯅꯨꯃꯤꯠꯇꯣ ꯑꯥ ꯃꯁ ꯑ ꯀꯩꯅꯣꯗꯣ ꯃꯁꯔꯨꯝꯗꯣ꯫
ꯑꯣ ꯀꯌꯥꯃꯨꯛ ꯐꯪꯉꯒꯦ ꯌꯥꯝ ꯐꯪꯔꯝꯒꯗꯕ ꯃꯥꯜꯂꯦ ꯌꯥꯝ ꯍꯔꯥꯎꯅ
ꯑꯁ ꯑꯈꯣꯏ ꯈꯨꯟꯗꯤ ꯌꯥꯝ ꯂꯩꯌꯦ꯫
ꯎꯝ
ꯆꯥꯕ꯭ꯔꯥ ꯅꯪꯗꯤ꯫
ꯥꯆꯥꯏꯌꯦ꯫
ꯑꯣ
ꯍꯥꯎꯔꯝꯃꯅꯤꯅꯦ ꯑꯗꯨꯗꯤ ꯉꯁꯤꯗꯤ ꯍꯤꯟꯖꯥꯡ ꯍꯥꯎꯔꯅꯤꯅꯦ ꯌꯣꯟꯅꯤꯡꯉꯥꯏꯔꯣ
ꯑꯥ ꯌꯣꯟꯅꯉꯥꯏ ꯅꯠꯇꯦ ꯑꯥ ꯑꯈꯣꯏꯗꯣ ꯎꯝ ꯐꯧꯔꯒ ꯊꯝꯕꯗꯣ꯫
ꯑꯍꯥ ꯑꯗꯨꯝ ꯍꯣꯏ ꯎꯝ
ꯎꯝ
ꯅꯍꯥ ꯅꯣꯏꯗꯤ ꯍ ꯅꯣꯏꯗꯤ ꯍꯧꯗꯕ꯭ꯔꯥ?
ꯌꯥꯝ ꯍꯧꯗꯦꯗꯥ꯫
ꯎꯝ ꯑꯁ ꯑꯈꯣꯏꯗꯗꯤ ꯌꯥꯝ ꯍꯧꯋꯦ ꯂꯩꯒꯨꯝꯅ꯫
ꯎꯪ ꯑꯩꯁꯨ ꯂꯧꯕ ꯆꯠꯅꯤꯡꯉꯦ ꯑꯗꯨꯒꯨꯝꯕꯗꯨ
ꯑꯁ ꯅꯨꯡꯉꯥꯏꯌꯦ ꯌꯥ ꯌꯥꯝꯂꯗꯤꯀꯣ ꯋꯥꯕꯗꯣ ꯀꯔꯤꯁꯨ ꯈꯪꯗꯦ꯫
ꯎꯪ
ꯅꯍꯥꯟꯗꯒꯤ ꯃꯤꯅ ꯆꯠꯈ꯭ꯔꯕꯅꯦꯕ ꯑꯗꯨꯒꯤ ꯉꯁꯤꯗꯣ ꯆꯠꯄꯅꯦꯕ꯫
ꯎꯝ ꯀꯩ ꯃꯁ꯭ꯔꯨꯨꯝꯅꯣ ꯀꯩ ꯀꯂꯔꯅꯣ?
ꯑ ꯀꯔꯤꯔꯥ ꯃꯃꯤꯡꯗꯣ ꯑꯁ ꯑꯥ ꯔꯦꯠ ꯀꯂꯔꯗꯨ꯫
ꯑꯗꯨꯗꯤ ꯑꯈꯣꯏ ꯑꯈꯣꯏ ꯈꯨꯟꯗꯗꯤ ꯍꯧꯗꯦ꯫ ꯑꯗꯨꯝ ꯐꯣꯟꯗꯗꯤ ꯌꯦ ꯍꯧ ꯎꯋꯦꯕꯀꯣ
ꯎꯝ ꯆꯥꯗꯤ ꯆꯥꯕ꯭ꯔꯥ?
ꯑꯃꯐꯥꯎ ꯆꯥꯕ ꯐꯪꯗ꯭ꯔꯤ ꯍꯧꯁꯨ ꯍꯧꯗꯕꯅꯤꯅ ꯃꯍꯥꯎꯕꯨꯗꯤ ꯇꯝꯅꯤꯡꯉꯤ꯫ ꯑꯈꯣꯏ ꯈꯨꯟꯗꯥꯗꯤꯑꯗꯣ꯫
ꯊꯥꯎꯒꯨꯝꯅ ꯇꯧꯕꯅꯦ ꯁꯤꯗꯨ ꯑꯩꯁꯨ ꯑꯇꯩꯗꯤ ꯆꯥꯗꯦꯕꯀꯣ ꯑꯇꯩꯗꯤ ꯆꯥꯅꯤꯡꯗꯦ ꯑꯗꯨꯒ ꯁꯤꯗꯤ ꯌꯥꯝ ꯆꯥꯅꯤꯡꯉꯦ꯫
ꯎꯝ ꯌꯥꯝ ꯍꯥꯎꯔꯝꯃꯥꯅꯤ ꯑꯗꯨꯗꯤ ꯌꯥꯝ ꯍꯥꯎꯔꯝꯒꯅꯦꯕ ꯍꯥ ꯍꯥ